ꯍꯜꯂꯣ
ꯍꯜꯂꯣ
ꯑꯣꯝ
ꯇꯥꯕ꯭ꯔꯣ
ꯇꯥꯏꯌꯦ ꯇꯥꯏꯌ‌ꯦ
ꯑꯣ ꯀꯩꯗꯧꯔꯝꯃꯤꯅꯣ ꯌꯥꯝ
ꯑꯣ ꯅꯪ ꯑ ꯁꯨꯝ ꯐꯝꯃꯝꯕꯅꯤꯗ ꯐꯣꯟ ꯂꯥꯛꯑꯦꯅ ꯀꯅꯥꯅꯣꯅ ꯌꯦꯡꯉꯨꯕ ꯑꯗꯨꯒꯗꯤ ꯕꯥꯏ ꯑꯣꯏ ꯂꯩꯔꯝꯃꯦ
ꯑꯣ ꯕꯥꯏ ꯍꯥꯏꯕꯗꯣ ꯍꯥꯏꯍꯟꯅꯤꯡꯗꯦꯀꯣ
ꯀꯩ ꯂꯩꯔꯒꯦ ꯑꯗꯨꯗꯤ ꯀꯩ ꯍꯥꯏ ꯑꯣ ꯃꯤꯡꯄꯜꯂꯛꯑꯣꯔ ꯅꯋꯥꯔꯣ
ꯑ
ꯍꯣꯏꯁꯦ ꯍꯥꯏꯔꯛꯑꯣꯁꯦ ꯀꯩ ꯍꯥꯏꯒꯦ ꯅꯪ ꯐꯣꯟ ꯇꯧꯔꯛ ꯃꯕꯣ ꯏꯁ ꯍꯣ ꯇꯥꯃꯣ ꯀꯩ ꯍꯥꯏ ꯒꯦ ꯅꯪ ꯐꯣꯟ ꯇꯧꯔꯛꯄꯥꯕꯣ
ꯁꯨꯝ ꯑꯩꯈꯣꯏ ꯏꯕꯦꯝꯃꯖꯦ ꯎꯗꯥ ꯀꯨꯏꯔꯦꯅ ꯃꯥ ꯃꯥꯋꯥ ꯄꯥꯎ ꯋꯥ ꯇꯥꯒꯤꯗ ꯀꯨꯏꯔꯦ ꯃꯌꯨꯝ ꯆꯠꯈꯤꯕꯗꯒꯤꯅ ꯈꯣꯟꯖꯦꯜ ꯒꯁꯦ ꯅꯨꯡꯁꯤꯔꯤꯕ꯭ꯔꯥ ꯅꯠꯇ꯭ꯔꯒ ꯌꯥꯛꯏꯕ꯭ꯔꯥ ꯀꯥꯏꯅ ꯑꯝꯇ ꯌꯦꯡꯒꯦꯅ ꯐꯣꯟ ꯇꯧꯔꯛꯏ ꯇꯥꯕ ꯅꯠꯇ꯭ꯔꯣ ꯍꯜꯂꯣ ꯑꯦ ꯃꯈꯣꯟꯒ ꯑꯝꯗ ꯊꯣꯛꯈꯤꯗꯔꯦꯅꯦ ꯍꯦ ꯀꯩꯗꯧꯒ